ꯀꯣ
ꯑꯣ ꯇꯥꯏ ꯍꯦ
ꯄꯕꯖꯤ ꯆꯅ ꯑ ꯁ ꯀꯝꯃꯤ ꯄꯞꯖꯤ ꯆꯪꯂ ꯀ
ꯑ
ꯆꯥꯕꯗꯤ ꯍꯣꯔꯦꯟ ꯇꯞꯅ ꯆꯥꯒꯦ ꯍꯣꯔꯦꯟ ꯇꯞꯅ ꯆꯥꯒꯦ ꯇꯄ ꯑꯩ ꯀꯣꯟ ꯆ ꯏꯟ ꯇꯥꯏꯀꯣ ꯑꯣ ꯇ ꯑꯉꯅ
ꯑ ꯇꯅ ꯈꯕꯔꯪꯗꯦ
ꯑꯩ ꯍꯣꯏ ꯍꯧꯖꯤꯛ ꯂꯥꯛꯀꯦ ꯇꯧꯔꯤꯦ ꯆꯪꯒꯦ ꯇꯧꯔꯤꯦ
ꯆꯪꯂꯛꯀꯦ ꯑ ꯑꯩꯁꯨ ꯀꯟꯅ ꯇꯧꯒꯦ ꯍꯣꯏꯔꯕꯣ
ꯍ
ꯑꯣ ꯄ
ꯑ ꯑꯗꯨꯝ ꯁ
ꯑ ꯍ ꯎꯝ ꯌꯥꯝ ꯂꯩ ꯃꯥꯗꯤ ꯃꯥꯥꯏ ꯇꯔꯦ
ꯅꯨꯄꯤ ꯑꯃꯃꯗꯣ ꯄꯥꯟꯊꯣꯛꯑꯣ ꯍꯥꯏꯌꯅꯦ ꯌꯥꯔꯣꯏꯅꯦ
ꯎꯝ
ꯑ
ꯐꯔꯃ ꯇꯧꯁꯤꯔ ꯑ ꯑ ꯏꯕꯟ ꯚꯟꯁꯅ ꯎ
ꯍꯣꯏ ꯍꯣꯏ ꯌꯥꯗꯦ ꯌꯥꯏ ꯑꯣ
ꯎꯝ
ꯅꯣꯔꯦꯟ ꯀꯌꯥ ꯁꯨꯨꯔꯒꯦ ꯅꯪꯒꯤ ꯀꯔ ꯋꯥꯟ
ꯁꯗ ꯇꯃꯒꯕ꯭ꯔ ꯀ ꯁ ꯀꯌꯥ ꯊ ꯇ ꯑ ꯄꯂꯔꯁꯅꯗ꯭ꯔꯦ
ꯅꯩꯗꯤꯒ ꯑ
ꯎꯝ
ꯑꯩꯁꯨ ꯌꯦꯡꯁꯦꯔ ꯇꯧꯔꯒ ꯇꯟꯕ ꯄꯨꯡ ꯉꯁꯤꯗꯣ ꯃꯣꯏ ꯌꯦꯡ ꯍꯥꯎ ꯐ ꯂ ꯐꯕꯅꯤ
ꯑꯣ ꯀ ꯅ
ꯑꯁ ꯉꯔꯥꯡꯒꯤꯗꯣ ꯃꯣꯏ ꯍꯣꯏ ꯉꯔꯥꯡꯒꯤꯗꯣ ꯃꯣꯏꯃꯨꯁꯨ ꯁꯥꯊꯤꯕꯅꯦ ꯌꯥꯝ ꯅꯨꯡꯁꯤꯕ ꯄꯣꯟꯅꯦ ꯣꯏ
ꯑꯩꯣꯏ ꯍꯀꯨꯃꯜ ꯂꯩꯗꯤꯗ ꯇꯥ ꯑ ꯃꯣꯏꯕꯨꯕ ꯑꯣ ꯑꯣꯛ ꯅꯨꯃꯜ ꯂꯩꯕ ꯅꯨꯄꯥꯗꯣ ꯑꯗꯨ ꯅꯨꯄꯥꯗꯣ ꯃꯣꯏ ꯀꯩꯅꯣꯝ ꯇꯧꯏꯕꯀꯣ ꯎꯝ ꯎꯝ ꯃꯥꯒꯤ ꯗꯥꯏꯔꯦꯛ ꯀꯧꯔꯛꯈ꯭ꯔꯕ ꯑꯗꯨꯒꯤ ꯃꯥ ꯈꯨꯠꯅ
ꯀꯩꯅꯣꯝ ꯕꯥꯔ ꯂꯥꯏꯟ ꯂꯩꯕꯗꯣ ꯑꯗꯨꯗꯣ ꯍꯦꯟꯕꯒꯤ ꯀꯣꯟꯗꯥꯜ ꯇꯥꯈ꯭ꯔꯕ ꯑꯗꯨꯒꯤ ꯑꯁ ꯐꯖꯅ ꯏꯜꯂꯒ ꯇꯧꯕꯅꯤꯅꯦ ꯃꯣꯏꯒꯤ ꯇꯤꯃꯦꯠꯁꯤꯡꯅ ꯀꯌꯥꯃꯨꯛꯇ ꯁꯤꯕ꯭ꯔꯣ ꯑꯣꯏꯣꯏ
ꯎꯝ ꯑꯗꯣ ꯑꯩ ꯑꯩꯉꯣꯟꯗ ꯂꯥꯛꯑꯣꯀꯣ ꯅꯅꯥꯛꯇ ꯃꯤ ꯌꯥꯝ ꯂꯩꯕꯅꯤ ꯃꯤ ꯌꯥꯕ ꯂ ꯃ ꯂꯥꯛꯄꯣꯏꯗ ꯑꯥ ꯌꯥꯝꯕꯅꯦ ꯎꯔꯛꯄꯅꯦꯕꯀꯣ ꯑꯗꯨ ꯑꯗꯨ ꯔꯒꯨꯝ
ꯑꯗ ꯀꯥꯄꯒ ꯇ ꯍꯥꯏ ꯇ ꯎꯝ ꯁꯣꯏꯗ꯭ꯔꯦ
ꯑꯝ
ꯍꯣꯏ ꯍꯣꯏ ꯅꯣꯡꯃꯩ ꯐꯖꯅ ꯐꯪꯗ꯭ꯔꯤ
ꯍꯣ ꯑꯣ
ꯆꯩꯩꯅ ꯑꯦꯁ ꯀꯦ ꯑꯦꯁ
ꯑꯣ ꯁ ꯑꯗꯨꯝꯗꯤ ꯂꯩꯀꯣ
ꯃꯥꯏ ꯂꯩꯗꯤꯁꯨ ꯀꯅ ꯎ ꯑꯣ ꯑꯣ
ꯀꯄ ꯅꯪ꯭ꯔꯅꯦ
ꯑꯁ ꯍꯣꯏ ꯁꯤꯠ ꯑꯑꯣꯏꯍꯦ
ꯑꯁ ꯑꯁ ꯏꯕꯝꯔ ꯏ ꯄꯝꯔꯥ
ꯂꯩ ꯍ ꯁꯤ ꯄ ꯊꯤꯔꯅꯤ ꯍꯥꯏꯔ ꯈꯂꯅꯦ ꯍꯧꯖꯤꯛꯇꯣ ꯄꯥꯈꯠꯂꯒ
ꯑꯣ ꯍꯣ ꯍ ꯍꯗ ꯃꯤ
ꯃꯤꯁ
ꯇ꯭ꯔꯣꯤꯡ ꯂꯥꯏ ꯇ꯭ꯔꯣꯅꯤ
ꯤꯁꯀꯤ ꯑꯃꯃꯨꯛꯁꯨ ꯄꯥ ꯈꯕ꯭ꯔ ꯏꯗ
ꯎ ꯑꯩ ꯃꯥꯜꯂꯦ ꯅꯝꯕꯔ ꯋꯥꯟꯒꯤ ꯃꯅꯥꯛꯇ ꯑꯗꯨ
ꯆꯠꯁꯤꯔꯥ ꯑꯗꯨꯗꯤ ꯎꯝ ꯍꯥꯏꯈ꯭ꯔꯕ ꯃꯥꯜꯂꯦ
ꯃꯥꯏꯗ ꯑ ꯁꯨꯗꯔ ꯑꯦꯕꯗꯤ ꯑ ꯑꯗꯨꯗ ꯂꯩꯕꯅꯦ ꯂꯀ꯭ꯔꯥ
ꯑꯣ
ꯃꯣꯏꯁꯦ ꯎꯗꯦꯅꯦꯝ ꯂꯣꯠ ꯂꯣꯠ ꯂꯩ ꯑꯃꯨꯕꯨ ꯃꯖꯥꯝꯁꯦ
ꯎꯝ ꯃꯌꯥꯡꯁꯨ ꯍꯥꯏ ꯌꯥꯔꯤꯗ ꯎꯝ ꯆꯦ ꯂꯩꯕ꯭ꯔꯥ
ꯑꯁꯨ ꯔꯦ ꯍ ꯂꯩ
ꯐꯥꯏꯅ ꯆꯠꯈ꯭ꯔꯦ
ꯑ ꯏ ꯂꯩꯕꯅꯤ ꯀꯃꯥ ꯊꯥꯒꯦ ꯀꯣ ꯃꯩ ꯊꯥꯒꯦ
ꯑꯥ
ꯑꯥ
ꯃꯤ ꯀꯌꯥ ꯑꯔꯝ ꯑꯣꯏꯁꯦ
ꯅꯪ ꯃꯩ ꯄꯥꯏꯕ꯭ꯔꯣ ꯃꯩ
ꯃꯩ ꯄꯥꯏꯗꯦ ꯂꯪꯉꯥꯏ ꯑꯃ ꯂꯩꯕꯗ ꯃꯊꯛ ꯑꯣꯏꯕ꯭ꯔꯥ ꯃꯣꯏꯁꯦ
ꯑꯣ ꯆꯂꯦ ꯆ ꯂꯩꯦ
ꯅꯅꯦꯗꯅ ꯅꯪꯅ
ꯎꯝ ꯑꯁ ꯎꯝ ꯔꯦꯕꯅꯤ ꯍꯣꯏ ꯑꯦ ꯁꯤ ꯄꯥꯏꯒꯦꯗ ꯁꯤ ꯁꯤ ꯂ ꯂꯔꯁꯦ
ꯑꯩꯁꯨ ꯀꯩꯅꯣꯝ ꯉꯥꯎꯗꯕ ꯅꯁꯨ ꯐꯕ꯭ꯔꯥ
ꯑꯣ ꯎꯝ ꯑꯗꯨꯗꯃ ꯇ꯭ꯔꯣꯄꯤꯤ ꯌ
ꯑꯥ
ꯑꯗꯨꯕꯨꯗꯤ ꯐꯩ ꯊꯕꯅꯤ ꯑꯗꯨꯗꯣ ꯃꯈꯣꯟ ꯊꯣꯛꯇꯕꯅꯤ ꯃꯤꯅ ꯈꯪꯗꯕꯅꯤ
ꯑꯥ
ꯑꯗꯨꯗ ꯑꯗꯨꯗꯣ ꯑꯩ ꯌꯨꯁ ꯇꯧꯕ ꯀꯥꯞꯄ ꯍꯩꯇꯕꯀꯣ
ꯑꯥ
ꯐ
ꯂꯦꯡꯕꯒ ꯇꯧꯋꯤꯀꯣ ꯑꯗꯨꯗꯣ
ꯎꯝ ꯑꯁꯤꯁꯦ ꯑꯍꯥꯟꯕꯁꯦ ꯑꯍꯥꯟꯕꯁꯦ ꯀꯅꯥꯔꯣꯕꯣ
ꯦ ꯃꯣꯏ ꯃꯩꯇꯩ ꯂꯣꯟ ꯂꯣꯟꯅꯤꯀꯣ ꯍꯪꯦ
ꯑꯣꯏ ꯑꯗꯨꯆ ꯅꯪꯒꯤꯔꯣꯦꯕꯅꯦ ꯀꯥꯏꯗ ꯍꯦ ꯁꯤ ꯂꯕꯨ ꯂꯕ ꯇꯄꯤ ꯇꯄꯤ ꯂꯕꯨ ꯂꯑꯣ ꯂ ꯑꯝ ꯁꯠꯇꯁꯦ
ꯍꯧꯦ ꯀꯥꯏ ꯆ ꯠꯔ ꯑꯗꯨ ꯆꯤꯡꯅ ꯆꯠꯁꯤꯔ ꯀꯕꯗ
ꯑꯅꯤꯁꯤꯗ ꯁꯤꯗꯗꯗ ꯗ
ꯑꯗꯣ ꯌꯨꯝꯗ ꯃꯤ ꯂꯩꯕ ꯃꯥꯅꯤꯀꯣ
ꯑ ꯆꯤꯡꯗꯣꯟꯒꯤ ꯑ ꯁꯥꯏꯗꯣꯟꯗꯨ ꯃꯤ ꯂꯩ ꯁꯥꯇ꯭ꯔꯥ ꯁꯥꯇ꯭ꯔꯥꯈꯣꯏ ꯆꯄ
ꯑꯣ ꯑ ꯑꯥ
ꯃꯈꯣꯟ ꯇꯥꯕ꯭ꯔꯥ
ꯍꯣꯔꯦ
ꯑꯁ ꯃꯔꯛ ꯃꯔꯛꯇ ꯑꯪꯒ꯭ꯔꯦꯖꯤ ꯍꯦꯛꯇ ꯌꯥꯎꯕꯤꯌꯨꯀꯣ ꯎꯝ
ꯀꯥꯏꯔꯤꯗ ꯈꯔ ꯈꯔ ꯍꯥꯞꯄꯁꯨ ꯌꯥꯏꯗ ꯑꯗꯣ ꯑꯅꯝꯕꯗꯤ ꯌꯥꯝꯅ ꯍꯥꯞꯄꯅꯨ ꯍꯥꯏꯕꯅꯦꯕꯀꯣ ꯑꯗꯨꯗꯣ ꯑꯣ ꯃꯊꯛꯇꯨ ꯂꯩꯌꯦ
ꯑꯣ ꯑꯣ ꯑꯣ ꯑ ꯎꯝ ꯅꯪꯗ꯭ꯔꯕ
ꯎꯝ ꯄꯥꯏꯖꯦ ꯏ ꯐꯦ
ꯑꯥ ꯑ ꯂꯩ ꯃꯥ ꯍꯥ ꯀ ꯃꯥ ꯅꯄꯤ ꯃꯥꯅꯦ ꯊꯣꯛꯂꯛꯇꯦ ꯃꯀꯣꯛ ꯁꯣ ꯇꯧꯔꯛꯇꯦꯅꯦ ꯃꯣꯏꯁ
ꯃꯥꯏ ꯑꯃꯇꯪꯉ ꯑꯗꯨꯗ ꯂꯩꯕ
ꯑ ꯑꯃꯅꯤ ꯍꯣꯏ ꯑꯩꯅ ꯃꯇꯦꯡ ꯄꯥꯡꯕꯤꯕꯩ ꯍꯥꯡꯅꯤꯗ
ꯎ ꯃꯥꯗ ꯈꯪꯉ ꯑꯣꯏꯕꯏꯀ
ꯎꯝ ꯈꯅꯥꯕ ꯂꯣꯏ ꯍ ꯌꯥꯝ
ꯁꯤꯗꯃꯂꯥꯏ ꯑꯣ ꯁꯤꯗꯥ ꯁꯤꯗꯥꯥ
ꯀꯗ ꯀꯗꯣ ꯑꯣ ꯎꯔ ꯎꯔ
ꯑꯁ ꯑꯁꯤꯗꯤ ꯅ ꯍꯦ
ꯍ ꯁꯤ ꯀꯥꯞꯇ ꯍ ꯀꯅꯤꯅꯦꯍꯦ
ꯑꯩꯁ
ꯍꯣꯏ ꯃꯀ ꯎꯇꯅꯦꯦ ꯑꯃꯨꯕꯠ ꯖꯒꯥꯥ ꯃꯤꯦ
ꯃꯣꯏꯗꯤ ꯇꯨꯝꯃꯒ ꯀꯩꯅꯣꯝ ꯇꯧꯕ ꯃꯌꯥꯝ ꯍꯩꯕꯅꯦꯕ ꯑꯁꯤ ꯃꯊꯥꯡꯛꯇ ꯂꯩꯏꯕ ꯅꯨꯄꯥꯗꯨꯔꯥ ꯅꯠꯇ꯭ꯔꯒ ꯑꯇꯣꯞꯄꯔꯥ
ꯑꯁ ꯄꯥꯟꯈ꯭ꯔꯦ ꯑꯗꯨꯕꯨ ꯒꯔ ꯆ ꯍ ꯎꯗ꯭ꯔꯦ
ꯑ ꯁꯤꯦꯅꯥꯏꯌꯦ ꯇ ꯑꯃ ꯁꯤꯌꯦꯅꯦꯅꯥꯏ
ꯑꯣ
ꯀ
ꯗꯣꯛꯥꯛꯇꯔ
ꯂꯥꯛꯑꯅꯤ ꯂꯥꯛꯑꯅꯤ ꯊꯣꯛꯂꯛꯑꯅꯤ ꯏ ꯃꯥ ꯑꯁꯤ ꯑꯁꯤ ꯁꯤ ꯃꯅ ꯍꯣꯏ ꯍꯣꯏ
ꯆꯂ ꯆꯂ ꯃꯩꯐꯨ ꯊꯒ꯭ꯔꯦ ꯃꯩꯐꯨ ꯊ
ꯍ ꯂꯈꯅꯦ ꯂꯈꯅꯦ
ꯃꯩꯈꯨ ꯇꯧꯕ ꯁꯥꯕꯅꯦ ꯂꯥꯛꯄꯤ ꯇꯧꯗꯧꯕ꯭ꯔꯣ ꯑ ꯎꯔꯦ ꯎꯔꯦ ꯍꯂꯣ
ꯅꯪꯉꯣꯟꯗ ꯃꯥꯅ ꯀꯥꯞꯄ꯭ꯔꯥ ꯅꯠꯇ꯭ꯔꯒ ꯀꯅꯥꯅ ꯀꯥꯞꯄ꯭ꯔꯥ ꯃꯅꯤꯡꯗꯤ ꯀꯩ ꯀꯥꯞꯄꯣꯏꯔꯥ ꯑꯩꯅ ꯃꯩꯈꯨ ꯂꯩꯗꯤꯦꯀꯣ ꯃꯈ ꯍꯅꯁꯤ ꯀꯣ
ꯃꯩꯈꯨ ꯑ ꯑꯁꯤꯗ ꯃꯩꯈꯨ ꯑꯃ ꯊꯝꯕꯤꯒꯦꯀꯣ ꯎꯝ
ꯅꯪ ꯅꯪ ꯅꯪꯒ ꯄꯥꯏꯔꯣ ꯂꯩꯔꯗꯤ
ꯑꯗꯒꯤ ꯑ ꯑꯃ ꯂꯥꯛꯑꯣ ꯑꯗꯨꯒ ꯑꯩꯁꯨ ꯑꯃ ꯑꯃꯃꯝꯗꯤꯟꯅꯁ
ꯑ ꯉꯁꯥꯏꯒꯤ ꯅꯨꯄꯥꯗꯣ
ꯑꯣꯏꯗꯣ ꯋꯥ ꯋꯥꯈꯟꯗꯤ ꯎꯝ ꯃꯥꯒꯤ ꯅꯃꯥꯏꯗ
ꯑꯆ ꯍꯣꯏ ꯑ
ꯎꯝ ꯃꯜꯗꯨ ꯈꯁ ꯍꯣꯏ ꯑꯩ ꯑꯩ ꯑꯩꯁꯨ ꯀ꯭ꯔꯃꯁꯤꯅꯦ ꯑ ꯎꯝ ꯍꯛꯆꯥꯡ ꯍꯥꯞꯄꯗꯣ
ꯑꯥ
ꯍꯛꯆꯥꯡꯗ ꯍꯥꯞꯄꯨ ꯑꯗꯨ ꯂꯩꯔꯝꯗ꯭ꯔꯤ
ꯑꯁꯤꯁ ꯀꯩꯅꯣ ꯃ ꯂꯩ ꯅꯝꯕꯝꯕꯔ ꯑꯃ ꯈꯇꯥ
ꯑ ꯑ ꯑ ꯍꯜꯂꯣ
ꯑꯁꯤ ꯌꯨꯝ ꯃꯅꯨꯡꯗ ꯂꯧꯈ꯭ꯔꯕ ꯑꯥ ꯑꯗꯨꯗ ꯑꯃ ꯂꯩꯅꯦ
ꯑ ꯂꯧꯁꯦ ꯂ ꯂꯧꯁꯦ ꯕꯁꯨ ꯃꯄꯥꯁꯤ ꯍꯥꯏꯗꯕꯅꯤꯅꯦ
ꯂꯩ ꯀꯥꯏ ꯁꯤꯁꯨ ꯐꯥꯏꯗ ꯀꯞꯄꯒꯂꯦꯌꯦ ꯈꯪꯗ
ꯑꯁꯣꯝ ꯑꯩꯈꯣꯏꯗꯤ ꯑ ꯁꯣꯝ ꯁꯤꯜꯂꯣ ꯑꯁꯤꯒꯤ ꯌꯨꯝꯗ ꯂꯧꯔꯨꯁꯤ ꯑꯩꯈꯣꯏꯅ
ꯍ ꯍ ꯑ ꯑꯁꯤꯁꯦ ꯊꯛꯅꯤꯡꯉꯥꯏ ꯂꯩꯇꯦꯀꯣ
ꯎꯝ ꯎꯝ ꯐꯠꯇꯁꯦ ꯏꯁꯤꯡ ꯏꯁꯤꯡ ꯀꯥꯟꯗꯣꯏꯅꯤꯅ ꯑꯗꯨꯗꯤ ꯐꯠꯇꯁꯦ ꯑ
ꯏꯃꯤꯅꯤꯡ ꯂꯩꯥꯏꯔꯅꯤ
ꯑ ꯑꯗꯨ ꯑꯗꯨ ꯀꯣꯏ ꯐ ꯆꯂꯒ ꯀꯥꯟ ꯑꯗꯨ ꯉꯥꯏꯦ ꯃꯌꯥꯝꯕꯨꯗꯣ
ꯑꯁꯤ ꯏꯁꯤꯡ ꯃꯅꯨꯡꯗ ꯂꯩꯔꯗꯤ ꯍꯥꯞꯄ ꯌꯥꯝ ꯅꯨꯡꯉꯥꯏꯕ